ꯑ ꯭ꯔꯣ ꯍꯜꯂꯣ ꯭ꯔꯣ ꯇꯥꯔꯕ꯭ꯔꯣ
ꯍꯣꯏ ꯇꯥꯔꯦ
ꯑꯣ ꯕ꯭ꯔꯣ ꯀꯩꯗꯧꯕꯔꯝꯕꯅꯣ ꯕ꯭ꯔꯣ ꯍꯧꯖꯤꯛꯁꯤꯕꯣ
ꯐꯝꯃꯤꯌꯦ ꯌꯨꯝꯗ
ꯑꯣ ꯌꯥꯝ ꯀꯜꯂꯤꯕ꯭ꯔꯣ ꯑꯗꯨꯗꯤ
ꯍꯣꯏ ꯉꯁꯤ ꯈꯔ ꯉꯜꯂꯦ
ꯑꯣ ꯁꯥꯗꯔꯤꯌꯦ ꯄꯕ꯭ꯔꯣ ꯑꯩꯈꯣꯏꯒꯤꯗꯤ ꯉꯜꯂꯤꯌꯦ ꯈꯟꯗꯨꯅꯅꯦ ꯑꯩꯅ ꯆꯥꯗꯕꯒꯤꯩꯅ ꯃꯨꯅ ꯉꯜꯂꯤꯦꯅ ꯍꯥꯏꯁꯦ ꯀꯩ ꯃꯊꯦꯜ ꯔ ꯀꯦ ꯄꯒꯦꯕ
ꯆꯦ ꯀꯩꯅꯣ ꯆꯥꯏ ꯁꯟꯁꯥꯔ ꯆꯥꯏ
ꯑꯦ ꯑꯗꯨꯗꯤ ꯍꯥꯎꯕꯅꯔꯤꯅꯦ ꯁꯥꯕꯗꯗꯤ ꯁꯥꯕ ꯌꯥꯏ ꯌꯥꯔꯝꯗꯧ ꯋꯥꯗꯦꯕ꯭ꯔꯣ
ꯍꯥ
ꯑꯗꯨꯗꯤ ꯆꯥꯕꯗ ꯌꯥꯝ ꯏꯌꯥ ꯌꯥꯔꯝꯗꯧ ꯃꯥꯟꯗꯦ ꯍꯥꯏꯕ
ꯑꯗꯨꯝ ꯆꯥꯔꯦꯗ
ꯑꯣ ꯭ꯔꯣ ꯀꯒ꯭ꯔꯣꯏ ꯭ꯔꯣ ꯋꯥ ꯀꯕ ꯌꯦꯛꯕ꯭ꯔꯣ
ꯋꯥꯔ ꯀꯞ ꯑꯗꯨꯝ ꯌꯦꯡꯉꯦ ꯀꯩꯅꯣꯗꯣ ꯄꯣꯔꯇꯨꯒꯥꯜꯗ ꯑ ꯀꯩꯅꯣ ꯀꯔꯤ ꯗꯣꯡꯒꯣ ꯍꯥꯏꯕ꯭ꯔꯥ ꯗꯣꯡꯒꯣ ꯍꯥꯏꯕ꯭ꯔꯥ ꯀꯣꯡꯒꯣ ꯎꯝ
ꯗ꯭ꯔꯣ ꯆꯠ ꯃꯥꯜꯂꯦꯀꯣ
ꯗ꯭ꯔꯣꯆꯥꯂꯦ ꯀꯣꯡꯒꯣꯗ ꯀꯩꯅꯣ ꯐꯖꯗꯕꯤꯗ ꯐꯖ ꯐꯖ ꯇꯒꯣꯗꯨꯣ
ꯑꯥ
ꯎꯝ ꯃꯣꯏ ꯇꯤꯝ ꯑꯗꯨꯝ ꯌꯥꯏ ꯀꯣꯡꯒꯣꯗꯨꯁꯨ ꯅꯨꯡꯗꯥꯡꯒꯤꯁꯦ ꯈꯪꯗꯦ ꯀꯔꯤ ꯄ꯭ꯂꯦ ꯂꯩꯕ꯭ꯔꯥ ꯃꯦꯠꯆ ꯂꯩꯕ꯭ꯔꯥ ꯑꯩ ꯌꯦꯡꯍꯧꯗ꯭ꯔꯦ
ꯑꯣ ꯔꯣ ꯑꯣꯏꯒꯤꯁ ꯁꯥꯗꯤ ꯀꯦ ꯔꯦ ꯀꯌꯥ ꯄꯤꯦ
ꯁꯟꯁꯥꯗꯣ ꯀꯩꯅꯣ ꯐꯣꯔ ꯐꯣꯔ ꯐꯣꯔ ꯐꯤꯐꯤ ꯇꯤ ꯄꯌꯥ
ꯐꯣꯔ ꯐꯤꯐꯇꯤ ꯄꯤ ꯍ ꯑꯗꯨꯗꯤ ꯍꯣꯡꯕ ꯃꯥꯂꯦꯀꯣ
ꯎꯝ ꯍꯟꯗꯛꯁꯤ ꯈꯔ ꯍꯣꯡꯕ ꯃꯥꯜꯂꯦ ꯅꯣꯏꯗꯗꯤ ꯀꯌꯥ ꯄꯤ
ꯑꯩꯈꯣꯏ ꯁ꯭ꯋꯥꯏꯗ ꯐꯥꯏꯚꯟꯗ꯭ꯔꯦꯠ ꯁꯨꯃꯥꯏꯅ ꯄꯤꯕꯅꯦꯕꯀꯣ ꯐꯥꯏꯚꯟ꯭ꯔꯦ ꯐꯥꯏꯚ ꯐꯤꯞꯇꯤ ꯁꯨꯃꯥꯏꯅ ꯄꯤꯕꯅꯦ
ꯑ ꯍ ꯑꯗꯨꯁꯨ ꯃ ꯇ ꯃꯇꯝꯒꯤ ꯎꯝ ꯀꯩꯅꯣ ꯇꯧꯋꯦꯗ ꯎꯝ ꯎꯝ ꯅꯣꯏꯗꯤ ꯀꯔꯤ ꯃꯊꯦꯜ ꯊꯣꯡꯒꯦ ꯉꯁꯤ ꯀ
ꯔꯁꯤꯁꯦꯕ꯭ꯔꯣꯛ ꯀꯩꯅꯣꯒꯨꯝꯕ ꯊꯧꯗꯧ ꯃꯥꯜꯂꯦ ꯀꯥꯡꯁꯣꯏꯒꯨꯝꯕ ꯑꯗꯨꯃꯥꯏꯅ ꯇꯧꯗꯧ ꯃꯥꯜꯂꯦ ꯁꯗꯥꯔꯖꯤꯗ ꯁꯣꯏꯔꯨꯕ ꯇꯧꯋꯦ ꯕ꯭ꯔꯣꯁꯤ ꯅꯠꯇ꯭ꯔꯣ ꯉꯔꯥꯡ ꯕ꯭ꯔꯣ ꯖꯤꯞ ꯆꯠꯂꯦ ꯇꯧꯕꯗꯣ
ꯍꯣꯏꯅꯦ ꯃꯥꯅꯤꯅꯦ ꯎꯝ ꯎꯝ
ꯆꯁꯤꯗꯤꯕ꯭ꯔꯣ ꯆꯠꯇ꯭ꯔꯕꯣ
ꯉꯁꯤꯁꯦ ꯀꯩꯅꯣ ꯔꯦꯁ ꯑꯣꯏꯅ ꯇꯧꯔꯦꯗ ꯀꯣꯕꯔꯤꯒ ꯎꯝ ꯍꯞꯇꯥ ꯃ ꯊ꯭ꯔꯤꯗꯦꯁ ꯅꯣꯡ ꯀꯩꯅꯣ ꯊ꯭ꯔꯤ ꯗꯦꯖꯀꯨꯝꯕ ꯈꯛꯇꯅꯤ ꯔꯥꯏ ꯍꯞꯇꯥꯗ ꯑꯩꯗ ꯆꯠꯄ
ꯑꯣꯣ꯭ꯔꯣꯗꯤ ꯅꯣꯡꯃꯗꯗꯤ ꯅꯣꯡꯃ ꯆꯠꯄ ꯀꯥꯟꯗꯗꯤ ꯀꯌꯥꯨꯀꯤꯗꯗꯤ ꯀꯩꯅꯣ ꯇꯧꯋꯦ
ꯄꯨꯡ ꯑꯃ ꯄꯨꯡ ꯑꯃ ꯃꯦꯛꯁꯤꯃꯝꯅꯤ ꯎꯝ
ꯑꯣ ꯃꯣꯏꯒꯤ ꯇ꯭ꯔꯦꯟꯗ ꯌꯥꯎꯗꯦ ꯅꯠꯇ꯭ꯔꯣ
ꯇ꯭ꯔꯦꯅꯔ ꯌꯥꯎꯗꯕꯤꯗ
ꯌꯥꯎꯗꯕꯤꯗ ꯑꯣ ꯊꯥꯒꯤꯗꯨꯕ ꯂꯤꯞꯇꯔꯣ ꯊꯤꯔ ꯄꯦꯕꯔꯁꯤ ꯑꯗꯨꯝ ꯊꯤꯔ ꯊꯥꯒꯤ ꯄꯤꯕꯗꯦ
ꯎꯝ ꯀꯩꯅꯣ ꯂꯤꯁꯤꯡ ꯑꯃꯒꯨꯝꯕ
ꯊꯦ
꯭ꯔꯣ ꯍꯣꯕ ꯈꯔ ꯗꯤ ꯂꯩꯔꯦ ꯀꯌꯥꯗꯤ ꯀꯨꯏꯔꯒꯦꯕ꯭ꯔꯣ
ꯀꯨꯏꯕ ꯍꯥꯏꯕꯁꯤꯕꯨ ꯁꯍ ꯁꯕꯁꯤꯗꯤ ꯀꯩꯅꯣꯅꯦ ꯍꯧꯕꯗꯤ ꯇꯨ ꯊꯥꯎꯖꯟ ꯇ꯭ꯋꯦꯟꯇꯤ ꯇꯨꯗ ꯍꯧꯕꯅꯦꯕ ꯑꯗꯨ ꯎꯝ ꯁꯥꯟꯅꯗꯕ ꯃꯇꯝꯅ ꯌꯥꯝ ꯑꯌꯥꯝꯕꯅꯦꯕ ꯂꯦꯞꯔꯨꯔꯦ ꯑꯦꯛꯖꯥꯝ ꯂꯩꯔꯦ ꯂꯦꯞ ꯋꯦ ꯀꯩꯅꯣ ꯀꯩꯅꯣ ꯀꯔꯤ ꯀꯔꯤ ꯈꯪꯗꯦ ꯊꯕꯛꯀꯤ ꯑꯣꯏꯕꯒꯤꯔ ꯈꯪꯗꯦ ꯑꯗꯨꯝ ꯊꯥ ꯑꯃ ꯑꯅꯤ ꯑꯍꯨꯝ ꯑꯗꯨꯝ ꯂꯦꯞꯂꯨꯕ
ꯑꯥ
ꯎꯝ ꯆꯍꯤꯕꯨꯗꯤ ꯆꯍꯤꯅꯤ ꯍꯥꯏꯕ ꯇꯥꯔꯦ
ꯑ ꯑꯣꯦ ꯀꯨꯏꯔꯦꯕꯀꯣ ꯁꯥꯟꯅꯕꯗꯤ ꯅꯠꯇ꯭ꯔꯒ ꯒꯞ ꯂꯩꯖꯔꯒꯁꯨ ꯑꯗꯨꯃꯥꯏꯅ ꯕꯦꯛ ꯂꯧꯔꯒ ꯁꯥꯟꯅꯕꯁꯦ ꯏꯐꯦꯛꯇꯤ ꯂꯩꯕ꯭ꯔꯥ ꯕꯣꯗꯤ ꯑꯗꯨꯝ ꯑꯍꯣꯡꯕ ꯆꯦꯟꯖꯦꯁꯀꯨꯝꯕꯗꯤ ꯑꯗꯨꯝ ꯂꯩꯕ꯭ꯔꯥ ꯍꯥꯟꯅꯒ ꯁꯥꯟꯅꯕꯗꯨ ꯍꯥꯏꯗꯤ ꯑꯗꯨꯝ ꯂꯩꯔꯝꯒꯅꯤꯅꯀꯣ
ꯍꯣꯏ ꯑꯗꯨ ꯑꯗꯨꯝ ꯀꯩꯅꯣ ꯄꯥꯡꯒꯟꯒꯨꯝꯕꯀꯣ ꯄꯪꯟꯒꯨꯝꯕ ꯍꯟꯊꯔꯛꯄ ꯑꯗꯨꯗ ꯁꯥꯟꯅꯕ ꯂꯦꯞꯂꯨꯕꯅꯤꯅ ꯑꯗꯨꯝ ꯃꯁꯜ ꯅꯥꯕ ꯈꯣꯠꯄꯒꯨꯝꯕ ꯑꯗꯨꯝ ꯇꯧꯕꯞ ꯍꯇꯥ ꯑꯃꯒꯨꯝꯕ ꯁꯥꯟꯅꯔꯗꯤ ꯑꯗꯨꯝ ꯑꯗꯨꯁꯤꯡꯗꯣ ꯑꯗꯨꯝ ꯃꯥꯡꯈ꯭ꯔꯅꯤ
ꯑꯣ
ꯑꯗ ꯑꯗꯨꯝ ꯂꯥꯛꯄ ꯑꯃꯨꯛꯀ
ꯑꯣ ꯑꯍꯥꯟꯕ ꯁꯥꯟꯅꯕꯒꯨꯝꯕꯗꯒꯤ ꯑꯗꯨꯝ ꯊꯤꯗꯣꯛꯄ꯭ꯔꯥ
ꯍꯥꯥ
ꯍꯥꯏꯗꯤ ꯑꯍꯥꯟꯕ ꯑꯩꯈꯣꯏꯒꯤ ꯖꯤꯕ ꯍꯧꯔꯛꯄꯁꯦ
ꯑꯥ
ꯑꯗꯨꯗꯗꯤ ꯍꯥꯏꯗꯤ ꯃꯕꯣꯗꯤꯁꯦ ꯈꯔ ꯍꯥꯏꯗꯤ ꯀꯩꯅꯣ ꯇꯧꯔꯛꯧꯕꯒꯤ ꯑ ꯍꯥꯏꯇꯥꯔꯦꯅꯦ ꯈꯔ ꯁꯗꯠꯕꯨꯕꯔ ꯍꯥꯏꯒꯗ꯭ꯔꯅ ꯈꯔ ꯇꯧꯔꯛꯄꯒꯤ ꯑꯗꯨꯝ ꯊꯤꯟꯗꯣꯛꯄꯁꯦ ꯑꯗꯨꯝ ꯍꯛꯆꯥꯡ ꯑꯗꯨꯝ ꯑꯦꯔ ꯇꯗꯤꯁꯤꯤ ꯇꯣꯛꯀꯦ ꯅꯅꯥ ꯍꯥꯏꯗꯤ
ꯅ ꯑꯕꯗꯨꯔꯣ
ꯑꯗꯄꯗꯨ ꯍꯥꯏꯗꯤ ꯁꯤꯃ ꯍꯥꯟꯕ ꯄꯥꯏꯔꯛꯄꯒꯤ ꯍꯥꯟꯅ ꯅꯍꯥꯟꯅꯈꯩ ꯄꯥꯏꯔꯨꯗꯕꯒꯤ ꯂꯩꯗꯅ
ꯐꯥꯔꯁ ꯇꯥꯏꯝ ꯑꯍꯥꯟꯕꯕꯨꯗꯨꯗꯤ ꯑꯁ ꯂꯦꯡꯉꯨ ꯐꯥꯎꯉꯝꯗꯕꯅꯤꯍꯦ ꯋꯥꯁꯔꯨꯝ ꯆꯪꯕ ꯀꯩꯅꯣ ꯣꯂꯦ ꯆꯪꯕꯗꯨꯐ ꯌꯥꯗꯕꯅꯦꯍꯦ ꯏꯁꯀꯣꯠꯀꯨꯝꯕ ꯐꯝꯃꯗꯤ ꯍꯣꯏ
ꯑꯣ
ꯑꯗꯨꯅ ꯑꯗꯨꯝ ꯀꯨꯏꯅ ꯁꯥꯟꯅꯔꯛꯑꯀꯥꯟꯗ ꯑꯗꯨꯝ ꯌꯥꯕꯅꯦꯕ
ꯑꯣ ꯍꯥꯠ ꯍꯥꯠ ꯍꯥ ꯒꯤ ꯐꯥꯁꯔꯕꯥꯔ ꯊꯤꯠꯇꯣꯛꯑꯗꯤꯕꯀꯣ
ꯑꯩꯈꯣꯏꯗꯤ ꯍꯧꯕ ꯀꯥꯟꯗꯗꯤ ꯀꯩꯅꯣꯅꯤꯅ ꯑꯩꯈꯣꯏ ꯇꯧꯕ ꯌꯥꯏꯅ ꯋꯥꯈꯜꯗꯗꯤ ꯄꯪꯇꯧ ꯇꯧꯋꯤꯗꯅ ꯀꯩꯅꯣ ꯅꯥꯒꯅꯤ ꯈꯪꯗꯕꯩ ꯑꯗꯨꯝ ꯄꯪꯁꯅꯥꯁ ꯅꯥꯕꯗꯣ
ꯑꯥ
ꯑꯗꯨ ꯐꯥꯔꯁ ꯇꯥꯏꯝꯗꯗꯤ ꯈꯔ ꯅꯥꯔꯨꯔꯦ
ꯑ ꯑꯣꯣ ꯑꯣ ꯈꯔ ꯄꯥꯒꯠꯄꯗ ꯑꯣꯏꯔꯦꯕ
ꯎꯝ ꯎꯝ ꯉꯁꯤꯗꯤ ꯀꯔꯤ ꯊ ꯊꯕꯛ ꯆꯠꯀꯦ ꯉꯁꯤ
ꯉꯁꯤꯁꯦ ꯑꯩ ꯊꯕꯛ ꯑꯃ ꯇꯧꯕꯅꯦ ꯑꯗꯨꯒꯤꯠ ꯊꯣꯛꯎꯔꯦ ꯍꯜꯂꯛꯑꯦ ꯑꯗꯨꯒꯤ ꯄꯣꯊꯥꯔꯝꯃꯦ ꯉꯁꯤꯗꯤ ꯁꯖ ꯂꯩꯇꯤꯖ ꯑꯣꯏꯕꯅꯤꯅ ꯌꯥꯝ ꯀꯗꯣ ꯑꯣꯏꯕꯗꯤ ꯇꯧꯗ꯭ꯔꯦ ꯑꯗꯨ ꯥꯏꯗ ꯇꯧꯏꯦ ꯕ꯭ꯔꯣꯗꯤ ꯁꯦꯠꯀꯦ ꯍꯥꯏꯔꯒꯗꯤ ꯁꯥꯗꯩꯁꯦ ꯑꯗꯨꯒꯕꯅ ꯁꯦꯠ ꯀꯌꯥ ꯀꯌꯥꯗꯗꯤ ꯁꯥꯗꯔꯒꯗꯤ
ꯁꯦꯠ ꯁꯦꯠ ꯑꯅꯤ ꯑꯗꯨꯅ ꯃꯦꯛꯁꯤꯃꯝꯅꯤꯗ ꯑꯌꯥꯝꯕ ꯁꯦꯠꯅꯤ ꯁꯦꯠ ꯍꯥꯏꯁꯦ ꯀꯩꯅꯣ ꯑ ꯀꯩꯅꯣ ꯃꯁꯜ ꯄꯥꯠꯇꯅ ꯍꯥꯏꯕ ꯅꯠꯇ꯭ꯔꯣ ꯅꯪ
ꯑ ꯍꯣꯏ ꯑꯗꯨꯝ ꯉꯁꯤ ꯉꯁꯤꯁꯤ ꯁꯤꯖꯤꯞ ꯆꯄ ꯑꯗꯨꯨ ꯄꯤ ꯇꯗꯦ ꯍꯥꯏꯗꯤ ꯕ꯭ꯔꯣꯗ ꯍꯥꯏꯗꯤ ꯋꯥꯕꯤꯒꯝ ꯇꯧꯕꯗꯩꯗ ꯂꯣꯏꯕꯕꯨꯥꯎꯛꯇꯩ ꯄꯥꯏꯔꯤꯕ ꯁꯦꯠ
ꯎꯝ ꯀꯩꯅꯣ ꯕꯥꯏꯁꯦꯞꯀꯤ ꯁꯅꯥꯔꯗꯤ ꯕꯥꯏꯁꯦꯞꯀꯤ ꯁꯦꯠ ꯑꯍꯨꯝ ꯇ꯭ꯔꯥꯏꯁꯦꯠꯀꯤ ꯁꯅꯥꯔꯗꯤ ꯁꯦꯠ ꯑꯍꯨꯝ ꯁꯦꯠꯁꯦ ꯑꯗꯨꯝ ꯁꯦꯠ ꯇꯔꯨꯛꯀꯨꯝꯕ ꯑꯗꯨꯝꯕꯨꯝ ꯈꯛꯇꯅꯤꯗ꯫
ꯑꯗꯨꯒ ꯑꯣ ꯂꯤꯛꯀꯤꯖꯨ ꯂꯤꯒ ꯎꯕ ꯇꯧꯕꯩꯖꯨ ꯑꯗꯨꯝ ꯆꯞ ꯃꯥꯟꯅ
ꯂꯤꯛ ꯀꯤꯗꯤ ꯀꯩꯅꯣꯅꯦ ꯍꯣꯏ ꯂꯦꯛꯀꯤ ꯍꯥꯏꯔꯗꯤ ꯂꯦꯛꯀꯤꯗꯤ ꯀꯩꯅꯣ ꯅꯠꯇꯦꯅ ꯎꯝ ꯑꯥ ꯀꯔꯤ ꯍꯥꯏꯁꯤꯔ ꯂꯦꯛꯀꯤ ꯁꯥꯟꯅꯔꯗꯤ ꯂꯦꯛꯀꯤ ꯈꯛꯇ ꯁꯥꯟꯅꯕ꯫
ꯑ ꯑꯣ ꯄꯨꯟꯗꯦꯕꯀꯣ ꯃꯊꯛꯀ ꯄꯨꯟ
ꯄꯨꯟꯅꯤ ꯎꯝ ꯂꯦꯛꯀꯤꯗꯤ ꯑꯗꯨꯝ ꯂꯦꯛꯀꯤ ꯈꯛꯇ ꯁꯥꯟꯅꯕꯗ ꯂꯦꯛ ꯂꯦꯛ ꯗꯦꯗꯗꯤ ꯑꯗꯨ ꯁꯦꯠ ꯁꯦꯠꯁꯦ ꯑꯗꯨꯝ ꯇꯔꯨꯛꯀꯨꯝꯕꯅꯤꯗ ꯏꯁꯀ꯭ꯋꯥꯠꯀꯨꯝꯕ ꯐꯝꯃꯒ ꯅꯥꯏꯟꯇꯤꯒꯨꯝꯕ ꯀꯥꯎꯔ ꯂꯣꯏꯔꯦ꯫ ꯌꯥꯝ ꯁꯅꯥꯔꯒ ꯆꯠꯄ ꯐꯥꯎ ꯌꯥꯗꯦꯕ꯫
ꯑꯣ ꯌꯥꯝ ꯁꯥꯟꯅꯕ ꯌꯥꯗꯦꯕꯀꯣ ꯃꯥꯗꯤ? ꯍ
ꯑꯗꯨꯅ ꯁꯅꯥ ꯎꯝ ꯍꯥꯏꯔꯣ
ꯑ ꯀꯩꯅꯣ ꯇꯧꯕ꯭ꯔꯕ ꯕꯣꯗꯤ ꯋꯦꯠꯇꯤ ꯀꯌꯥꯝꯇ ꯃꯦꯟꯇꯦꯟ ꯇꯧꯏ ꯍꯥꯏꯕꯗꯤ ꯁꯤ ꯊꯝꯂꯗꯤ ꯁꯤ ꯂꯩꯗꯨꯗꯤ ꯂꯩꯗꯅ? ꯍꯥꯏꯗꯤ ꯆꯥꯡꯁꯦ ꯑꯦꯚꯔꯦꯖ ꯑꯣꯏꯅ ꯕꯣꯗꯤ ꯋꯦꯠꯀꯤ
ꯎꯝ ꯑꯩ ꯌꯧꯅꯤꯡꯕ ꯋꯦꯠꯁꯦ ꯀꯩꯅꯣꯅꯦ ꯑꯦꯠꯂꯤꯁ ꯁꯚꯦꯟ ꯇꯤꯀꯣ ꯍꯧꯖꯤꯛꯁꯦ ꯀꯩꯅꯣꯅꯦꯕ ꯐ ꯁꯤꯛꯁ ꯇꯤ ꯂꯩꯌꯦꯕ ꯁꯤꯛꯁꯇꯤ ꯂꯩꯕꯗꯨ ꯀꯩꯅꯣ ꯁꯚꯦꯟꯇꯤ ꯌꯧꯍꯟꯅꯤꯡꯕ
ꯑꯣ ꯍꯧꯖꯤꯛꯀꯤ ꯀꯩꯅꯣ ꯁꯦꯝ ꯁꯦꯝꯃꯛꯀꯥꯟꯗꯀꯣ
ꯎꯝ ꯍꯥꯟꯅꯗꯤ ꯀꯩꯅꯣꯅꯦ ꯂꯩꯕꯗ ꯐꯤꯐꯇꯤ ꯐꯤꯐꯇꯤ ꯁꯤꯛꯁ ꯁꯚꯦꯟꯗ ꯂꯩꯕꯗꯣ ꯈꯔꯗꯤ ꯀꯥꯈꯜꯂꯦ ꯁꯤꯛꯁꯇꯤ ꯐꯥꯎꯗꯤ ꯌꯧꯔꯦ ꯍꯧꯖꯤꯛ
ꯀꯩꯅꯣ ꯇꯧꯕ꯭ꯔꯣ ꯒ꯭ꯔꯣꯁꯁꯨ ꯑꯃ ꯂꯩꯗꯅ ꯑꯩꯈꯣꯏꯒꯤ ꯆꯥꯛ ꯅꯨꯡꯕꯩꯁꯨ ꯀꯨꯔꯒ ꯑꯣꯜꯂꯒ ꯆꯥꯕ ꯂꯩꯗꯅ ꯑꯩꯈꯣꯏꯒꯤ
ꯑꯣ ꯑꯣ ꯑꯗꯨꯒꯨꯝꯕ ꯇꯧꯗꯦꯗ ꯍꯧꯖꯤꯛꯀꯤ ꯑꯩ ꯑꯩꯁꯦ ꯍꯧꯖꯤꯛ ꯕꯥꯔꯀꯤꯡ ꯏꯁꯇꯦꯖ ꯏꯁꯇꯦꯖꯅꯦꯕ ꯆꯥꯎꯍꯟꯕ ꯃꯥ ꯀꯩꯅꯣ ꯃꯥꯁ ꯒꯦꯟ ꯇꯧꯅꯤꯉꯥꯏ ꯍꯣꯠꯅꯔꯤꯕ ꯑꯗꯨꯝ ꯆꯥꯕꯁꯦ ꯑꯗꯨꯒꯨꯝꯕ ꯀꯩꯅꯣ ꯌꯥꯝꯅ ꯀꯩꯅꯣ ꯇꯧꯗꯦꯗ ꯑꯗꯨꯝ ꯄꯪꯁꯥꯗ ꯆꯥꯕꯅꯤꯗ ꯎ ꯎꯝ ꯑꯗꯨꯕꯨ ꯊꯥꯎ ꯀꯨꯝꯕꯥ ꯪ ꯐꯨꯠꯀꯨꯝꯕ ꯑꯗꯨꯒꯨꯝꯕꯗꯤ ꯀꯌꯥꯝ ꯆꯥꯗ꯭ꯔꯦ ꯁꯨꯒꯔꯒꯨꯝꯕ ꯑꯗꯨꯒꯨꯝꯕꯗꯤ
ꯑꯣ ꯑꯣ ꯑꯗꯨꯗꯤ ꯀꯩꯅꯣꯒꯨꯝꯕ ꯇꯧꯔꯁꯨ ꯍꯥꯏꯗꯤ ꯇꯤꯒꯨꯝꯕ ꯑꯣꯏꯔꯁꯨ ꯀꯣꯐꯤꯒꯨꯝꯕ ꯌꯥꯎꯔꯁꯨ ꯁꯨꯒꯔ ꯑꯣꯏ ꯍꯥꯇ꯭ꯔꯦ ꯑꯗꯨ ꯁꯨꯒꯔꯒꯨꯝꯕ
ꯎꯝ ꯎꯝ ꯊꯥꯛꯑꯁꯨ ꯀꯩꯅꯣ ꯍꯣꯏ ꯁꯨꯛꯀꯨꯝꯕ ꯑꯌꯥꯝꯕꯗ ꯑꯗꯨꯝ ꯆꯥꯕꯅꯦ ꯑꯩ ꯊꯛꯄꯅꯦ
ꯑꯥ
ꯎꯝ ꯑꯣꯠꯁꯀꯨꯝꯕ ꯌꯦꯔꯨꯝ ꯌꯦꯟ ꯑꯗꯨꯒ ꯦꯁ ꯁꯇꯤꯕꯜꯗ ꯍꯥꯏꯔꯗꯤ ꯀꯩꯅꯣ ꯕꯤꯟꯁꯀꯨꯝꯕ ꯕ꯭ꯔꯣꯀꯣꯂꯤꯒꯨꯝꯕ ꯁ꯭ꯋꯤꯠ ꯄꯣꯇꯦꯇꯣꯒꯨꯝꯕ ꯑꯗꯨꯒꯨꯝꯕ ꯑꯌꯥꯝꯕꯗ ꯆꯥꯔꯦꯗ ꯎꯝ
ꯑꯣ ꯑꯗꯨꯗꯤ ꯑꯆꯝꯕ ꯉꯥꯛꯇꯅꯤꯅꯦꯀꯣ ꯍꯥꯏ
ꯖꯤꯝ ꯁꯥꯟꯅꯕꯗ ꯄꯩꯁꯥꯕꯨꯗꯤ ꯈꯔ ꯆꯪꯉꯦ ꯑꯗꯨꯕꯨ ꯌꯥꯝ ꯀꯩꯅꯣ ꯑꯩꯈꯣꯏꯅ ꯄꯩꯁꯥ ꯆꯪꯉꯤ ꯆꯪꯉꯤ ꯍꯥꯏꯕꯩ ꯋꯥꯅꯦꯕ
ꯑꯥ
ꯑꯗꯨꯕꯨ ꯑꯩꯈꯣꯏ ꯌꯥꯝ ꯑꯦꯛꯁꯇ꯭ꯔꯥ ꯑꯣꯏꯅ ꯆꯪꯕ ꯅꯠꯇꯦꯕ ꯑꯁꯦꯡꯕꯗꯤ ꯑꯩꯈꯣꯏꯅ ꯆꯥꯔꯤꯕ ꯗꯣ ꯖꯁ ꯆꯦꯟꯖ ꯇꯧꯕꯅꯦꯕ ꯑꯩꯈꯣꯏ ꯍꯧꯖꯤꯛ ꯑꯌꯨꯛ ꯅꯨꯡꯗꯥꯡ ꯆꯥꯕꯗꯣ ꯆꯦꯟꯖ ꯈꯛꯇꯪ ꯇꯧꯒꯗꯧꯕ ꯅꯠꯇꯦ ꯇꯧꯒꯗꯧꯕꯅꯦꯕ ꯄꯩꯁꯥ ꯑꯦꯛꯁꯇ꯭ꯔꯥ ꯑꯣꯏꯅ ꯑꯩꯈꯣꯏ ꯆꯤꯟꯖꯥꯛ ꯆꯥꯕꯗ ꯑꯦꯛꯁꯇ꯭ꯔꯥ ꯑꯣꯏꯅ ꯇꯤꯡꯕ ꯑꯥ ꯅꯠꯇꯦꯕ
ꯑꯥ
ꯑꯩꯈꯣꯏꯅ ꯆꯥꯔꯤꯕ ꯅꯨꯡꯇꯤꯒꯤ ꯆꯥꯔꯤꯕꯗꯨ ꯑꯗꯨ ꯆꯦꯟꯖ ꯈꯛꯇꯪ ꯇꯧꯒꯗꯧꯕꯅꯦꯕ ꯆꯥꯔꯤꯕ ꯄꯣꯠꯇꯣ
ꯑꯣ ꯍꯣꯜ ꯅ ꯄ ꯄꯨꯔꯥ ꯍꯣ ꯂꯣꯏꯅ ꯍꯣꯡꯕ ꯅꯠꯇꯦꯕ ꯅꯠꯇ꯭ꯔꯥ
ꯎꯝ ꯎꯝ ꯄꯩꯁꯥ ꯑꯦꯛꯁꯇ꯭ꯔꯥ ꯊꯥꯗꯗꯦꯕ ꯑꯩꯈꯣꯏꯅ ꯎꯝ ꯀꯩꯅꯣ ꯆꯥꯒꯗꯧꯕꯗꯣ ꯕꯣꯔꯥꯒꯨꯝꯕ ꯆꯥꯒꯗꯧꯕ ꯃꯍꯨꯠꯇ
ꯑꯣ ꯑꯗꯨꯕꯨ ꯔꯣ ꯆꯥꯕꯕꯁꯦ ꯀꯩꯅꯣ ꯌꯥꯎꯗ꯭ꯔꯦ ꯃꯃꯨꯠ ꯌꯥꯎꯍꯟꯗꯦ ꯀꯩ ꯍꯥꯏꯅꯩꯗꯅ
ꯑꯥ ꯍꯧꯖꯤꯛ ꯑꯩ ꯎꯝ ꯃꯉꯥꯒꯨꯝꯕ ꯆꯥꯕ ꯃꯇꯝꯗ ꯀꯣ
ꯑꯥ
ꯃꯉꯥꯒꯨꯝꯕ ꯌꯦꯔꯨꯝ ꯃꯉꯥꯒꯨꯝꯕ ꯆꯥꯕ ꯃꯇꯝꯗ ꯃꯃꯨꯠꯇꯣ ꯑꯅꯤꯒꯨꯝꯕ ꯂꯧꯊꯣꯛꯄ
ꯑꯥ
ꯆꯥꯗ ꯌꯥꯝ ꯆꯥꯔꯗꯤ ꯐꯦꯠꯁꯨ ꯌꯥꯝꯃꯦ ꯑꯗꯨꯒ ꯀꯤꯠꯅꯤꯁꯨ ꯈꯔ ꯄ꯭ꯔꯣꯕ꯭ꯂꯦꯝ ꯂꯩ ꯍꯥꯏꯕꯀꯣ ꯑꯗꯨꯅ ꯗꯨ ꯒꯤ ꯕꯜꯀꯤꯡ ꯁꯇꯦꯖꯇꯗꯤ ꯂꯣꯏ ꯂꯧꯊꯣꯛꯇ꯭ꯔꯁꯨ ꯌꯥꯔꯦꯗ ꯈꯔ ꯂꯧꯊꯣꯛꯑꯔꯗꯤ ꯌꯥꯔꯦꯗ
ꯑꯣ ꯃꯥꯒꯤ ꯁꯇꯦꯖ ꯁꯇꯦꯖ ꯂꯩꯌꯦꯕꯀꯣ
ꯎꯝ ꯀꯠꯇꯤꯡꯗꯗꯤ ꯂꯣꯏꯅ ꯂꯧꯊꯣꯛꯑꯁꯨ ꯌꯥꯔꯦ
ꯑ ꯑꯗꯨꯒ ꯕ꯭ꯔꯣ ꯑꯔꯨꯖꯍꯥꯏꯗ ꯃꯣꯏꯒꯤ ꯀꯩ ꯄꯔꯣꯇꯤꯟꯒꯨꯝꯕ ꯑꯈꯣꯏ ꯁ ꯑꯄꯤꯕꯦ ꯆꯥꯕ ꯂꯩꯇꯅ
ꯑꯥ
ꯑꯗꯨꯗꯨꯁꯨ ꯀꯤꯠꯅꯤꯗ ꯌꯥꯝ ꯁꯣꯛꯑꯦ ꯍꯥꯏꯌꯦ ꯑꯗꯨꯗꯣ ꯀꯩꯅꯣ ꯇꯧꯗ꯭ꯔꯒꯗꯤ ꯍꯥꯏꯗꯤ ꯃꯥꯒꯤ ꯏꯁꯇꯦꯟꯗꯔꯠ ꯌꯧꯕ ꯌꯧꯗꯕ ꯀꯥꯏꯁꯨ ꯂꯩ ꯃꯥꯟꯂꯦꯕ ꯆꯨꯝꯕ꯭ꯔꯣ